ꯍ
ꯁꯤꯌꯥ
ꯑꯥꯎ ꯀꯩꯗꯧꯔꯤꯅꯣ
ꯐꯝꯃꯝꯃꯤ ꯍꯪꯆꯤꯠ ꯂꯥꯡꯉꯝꯃꯤꯅꯦ
ꯑꯣ ꯅꯨꯡꯉꯥꯏꯔꯤ ꯍꯥꯏꯇꯥꯔꯦ ꯑꯩꯁꯨ ꯂꯩꯔꯝꯃꯤꯅꯦ ꯆꯥꯛ ꯏꯁꯤꯡ ꯍꯣꯠꯅꯔꯕꯣ
ꯑ ꯆꯥꯔꯦ ꯍꯗꯦ
ꯆꯥꯔꯦ ꯑꯩꯁꯨ ꯅꯪ ꯀ ꯌꯦꯦꯟꯖꯥꯡ ꯆꯥꯔꯒꯦ
ꯀꯕꯤ ꯆꯔꯦ
ꯑꯣ ꯑꯩꯈꯣꯏꯁꯨꯅꯦ ꯏꯤꯔꯣꯜꯂꯦ ꯑꯃꯅ ꯑꯃꯅ ꯀꯥꯡꯁ ꯑꯩꯣꯏ ꯑꯃ ꯀꯥꯡꯍꯧ ꯑꯃ ꯇꯧꯔ ꯆꯥꯔꯦ
ꯀꯔꯤ ꯏꯔꯣꯜꯂꯤꯅꯣ
ꯌꯦꯟꯗ꯭ꯔꯦꯝꯅꯦ ꯑꯂꯨꯅꯦ ꯇꯧꯔꯒ ꯏꯔꯣꯜꯂꯦ ꯍꯋꯥꯏ ꯈꯔ ꯊꯛꯆꯤꯜꯂꯒ ꯏꯔꯣꯜꯂꯦ
ꯌꯦꯟꯗꯦꯝ ꯏꯔꯣꯝꯕꯒ ꯆꯥꯈꯤꯗꯕ ꯀꯨꯏꯔꯦ ꯑꯩꯈꯣꯏ ꯁꯤꯗꯗꯤ ꯌꯦꯟꯗꯦꯝ ꯐꯪꯗꯦꯕ
ꯎꯝ
ꯆꯥꯗꯕ ꯀꯨꯏꯔꯦ
ꯅꯪ ꯂꯝ ꯀꯣꯏꯕꯒ ꯆꯠꯅꯤꯡꯗ꯭ꯔꯣ
ꯆꯠꯅꯤꯡꯉꯦ
ꯍꯟꯗꯛ ꯅꯪ ꯄꯩꯈꯥꯔꯣꯏꯔꯒ ꯊꯣꯛꯂꯛꯑꯀꯥꯟꯗ ꯀꯣꯏꯕ ꯆꯠꯂꯨꯁꯤꯗꯅ ꯄꯩꯁꯥ ꯇꯨꯡꯁꯤꯜꯂꯣ
ꯄꯩꯁꯥ ꯇꯨꯡꯁꯤꯟꯗꯣꯏꯁꯦ ꯀꯃꯥꯏꯅ ꯇꯨꯡꯁꯤꯟꯗꯣꯏꯅꯣ
ꯊꯥ ꯊꯥꯒꯤ ꯄꯩꯁꯥ ꯈꯔ ꯈꯔ ꯇꯨꯡꯁꯤꯜꯂꯒ ꯆꯠ ꯆꯠꯄ ꯌꯥꯏꯗꯅ
ꯇꯨꯡꯖꯟꯅꫪ ꯅꯥꯕꯗꯤ ꯍꯣꯠꯅꯒꯦ ꯆꯠꯅꯤꯡꯏ ꯀꯣꯏꯕꯗꯤ
ꯑꯗꯨꯅꯦ ꯑꯩꯈꯣꯏ ꯈꯔ ꯃꯥꯟꯅꯔꯒ ꯆꯠꯇ꯭ꯔꯗꯤ ꯀꯃꯥꯏꯅ ꯅꯣꯏꯁꯨ ꯅꯪꯁꯨ ꯑꯩꯈꯣꯏꯁꯨ ꯏꯆꯤꯟꯅꯥꯎꯁ ꯂꯩ ꯑꯗꯨ ꯉꯥꯏ ꯄꯨꯟꯗꯕꯁꯨ ꯀꯨꯏꯔꯦ ꯇꯧꯔꯤꯁꯦ ꯂꯥꯞꯅ ꯂꯥꯞꯅꯅ ꯂꯩꯕꯁꯤꯗ ꯑꯅꯥ ꯑꯌꯦꯛꯛꯇꯤ ꯌꯥꯎꯗꯕ ꯅꯠꯇ꯭ꯔꯣ
ꯑꯥꯎ ꯌꯥꯎꯗꯦ
ꯅꯪ ꯉꯍꯥꯃꯨꯛ ꯅꯈꯣꯡꯗ ꯄꯣꯝꯃꯦ ꯇꯧꯕꯗꯨꯅ ꯀꯃꯥꯏꯅ ꯇꯧꯗꯣꯏꯅꯣ
ꯈꯣꯡꯗ ꯄꯣꯝꯃꯦ ꯇꯧꯕꯗꯣ ꯐꯗꯤ ꯐꯔꯦꯕ ꯑꯗꯨꯒ ꯃꯈꯨꯟ ꯆꯥꯝꯃꯗꯤ ꯑꯗꯨꯝ ꯂꯩꯌꯦꯕ ꯗꯅꯦ ꯑꯃꯨꯛ ꯑꯃꯨꯛ ꯃꯦꯠꯊꯣꯛꯄꯗ ꯀꯩꯅꯣ ꯆꯥꯛ ꯇꯧꯅ ꯇꯧꯕ ꯈꯤꯇꯪ ꯑꯃꯃꯨꯛ ꯊꯣꯛꯂꯛꯑꯦ ꯃꯣꯠꯄ ꯑꯣꯏꯔꯝꯗꯧ ꯃꯥꯜꯂꯦ
ꯑꯗꯨꯁꯨ ꯃꯦꯠꯊꯣꯛꯎ ꯍꯥꯏꯔꯛꯄ꯭ꯔꯣ
ꯍꯥꯏꯔꯛꯇꯦ ꯗꯣꯛꯇ꯭ꯔ ꯅꯗꯤ ꯀꯩꯝ ꯍꯥꯏꯔꯛꯇ꯭ꯔꯦꯕ ꯑꯗ ꯑꯩꯅꯅꯦ ꯑꯃꯣꯃꯨꯛ ꯀꯟ ꯀꯟ ꯂꯥꯎꯕꯗꯨꯗꯅꯦ ꯃꯦꯊꯣꯛꯄꯅꯦꯕ ꯑꯁ ꯑꯃꯨ ꯃꯨꯛ ꯌꯥꯎꯕ
ꯑꯈꯣꯏꯖ‌ꯦ ꯌꯥꯝ ꯄꯣꯡꯒꯜꯅꯤꯅꯤ ꯇꯧꯏ ꯆꯦ
ꯍꯣꯏ ꯄ‌ꯣꯝꯒꯜꯂꯤ ꯌꯥꯝꯅ ꯑꯩꯁꯨ ꯅꯪ ꯃꯥꯏꯒꯤ ꯎꯔꯤꯡ ꯊꯨꯡꯕꯗꯨꯗꯤ ꯐꯈ꯭ꯔꯕꯣ
ꯑꯩꯒꯤꯗꯣ ꯎꯔꯤꯡꯗꯣ ꯑꯃꯨꯛ ꯑꯃꯨꯛ ꯈꯔ ꯈꯔ ꯊꯣꯛꯂꯛꯄꯗꯒꯤ ꯍꯦꯟꯅ ꯊꯣꯛꯇ꯭ꯔꯦ ꯑꯩꯒꯤ ꯃꯥꯏꯟꯁꯦ ꯑꯌꯥꯝꯕꯅ ꯄꯣ꯭ꯔꯁꯇꯤ ꯌꯥꯝꯅ ꯂꯩꯌꯦꯕꯀꯣ ꯁꯤꯔꯝ ꯑꯃꯠꯇꯒꯦ ꯂꯩꯒꯦ ꯇꯧꯕꯅꯤ ꯄꯩꯁꯥ ꯑꯗꯨꯅ ꯂꯩꯇ꯭ꯔꯦ
ꯃꯤ ꯍꯥꯏꯐꯦꯟꯒꯤ ꯁꯤꯔꯝꯗꯣ
ꯀꯩ ꯀꯩꯒꯤ
ꯍꯥꯏꯐꯦꯟꯒꯤ
ꯑꯥꯏꯐꯦꯟ ꯍꯥꯏꯁꯦ ꯕ꯭ꯔꯥꯟ ꯃꯃꯤꯡ ꯂꯣ ꯈꯪꯗꯤꯌꯦ
ꯕ꯭ꯔꯥꯟ ꯃꯃꯤꯡ ꯅꯦ ꯍꯥꯏꯐꯦꯟꯒꯤ ꯃꯣꯏꯁꯤꯗ ꯁꯤꯖꯤꯟꯅꯟꯅꯩꯌꯦꯕ
ꯄꯣꯔꯁ ꯐꯩ ꯍꯥꯏꯕ꯭ꯔꯥ
ꯎꯝ ꯃꯈꯟ ꯃꯈꯟꯅꯤꯗ
ꯄꯣꯔꯁꯀꯤꯗꯤ ꯅꯤꯌꯥꯁꯤꯅꯥ ꯃꯥꯏꯠꯅ ꯐꯩ ꯀꯥꯟꯅ ꯍꯥꯏꯗꯥꯏꯅꯦ
ꯑ ꯅꯤꯌꯥꯁꯅꯥ ꯃꯥꯏꯠ ꯌꯥꯎꯕ ꯑꯗꯒꯤꯗꯤ ꯃꯥꯏ ꯈꯨꯏꯖꯜꯂꯒꯅ ꯔꯦꯇꯤꯅꯣꯜ ꯌꯥꯎꯕ ꯀꯩꯀꯥꯗꯣ
ꯅꯣꯏꯒꯤ ꯁꯤꯖꯤꯟꯅꯩꯗꯣ ꯍꯥꯏꯐꯦꯟꯒꯤꯗꯣ ꯀꯩꯅꯣ ꯄꯩꯁꯥ ꯀꯌꯥꯃꯨꯛ ꯄꯤꯒꯦꯕ
ꯄꯩꯁꯥꯗꯤ ꯇꯥꯡꯕꯅꯦ
ꯀꯣꯖꯥꯔꯦꯁꯇ ꯀꯅꯥ ꯈꯋ꯭ꯥꯏ ꯍꯦꯟꯒꯦꯕ
ꯀꯣꯖꯥ ꯂꯤꯛꯀ ꯍꯥꯏꯔꯣ
ꯀꯣꯖꯥꯔꯦꯛꯁ
ꯀꯣꯖꯥꯔꯦꯛꯁ ꯇꯣ ꯑꯩꯗꯤ ꯈꯪꯗꯤꯌꯦ
ꯀꯣꯖꯥꯔꯦꯛꯁ ꯀꯝꯄꯦꯅꯤꯒꯤ ꯏꯁꯅꯦꯜ ꯃ꯭ꯌꯨꯁꯤꯟ ꯀꯥꯏꯅ ꯂꯩꯕꯅꯦꯕ ꯀꯣꯔꯤꯌꯟꯒꯤ ꯕ꯭ꯔꯥꯟ
ꯑꯣ ꯈꯪꯗꯦ
ꯂꯤꯁꯤꯡ ꯍꯦꯟꯅ ꯄꯤꯕ ꯀꯩꯀꯥ ꯂꯩꯕꯅꯦ
ꯑꯩꯁꯨ ꯍꯟꯗꯛ ꯃꯥꯏꯕꯨꯗꯤ ꯈꯔ ꯐꯒꯠꯂꯦ
ꯑꯣ ꯅꯪꯒꯤꯗꯣ ꯄꯦꯔꯦꯠꯀꯨꯝꯕꯗꯤ ꯆꯥꯡ ꯅꯥꯏꯔꯤꯕ ꯆꯥꯏ ꯅꯥꯏꯅ ꯂꯥꯛꯄ ꯅꯠꯇ꯭ꯔꯣ
ꯊꯥ ꯈꯨꯗꯤꯡꯒꯤꯕꯨꯗꯤ ꯂꯥꯛꯑꯦ ꯑꯗꯣ ꯅꯨꯃꯤꯠꯇꯤ ꯑꯗꯨꯝ ꯆꯣꯟꯊꯩ
ꯑꯣ ꯍꯣꯏ ꯁꯤꯗ ꯑꯉꯥꯡ ꯑꯃ ꯂꯩꯌꯦꯕꯀꯣ ꯃꯥ ꯌꯦꯟ ꯃꯃꯥꯏꯗꯣ ꯎꯔꯤꯡꯗꯣ ꯃꯌꯥꯝ ꯃꯌꯥꯝ ꯊꯨꯡꯉꯦꯕꯀꯣ
ꯑ
ꯃꯥꯗꯣ ꯄꯤ ꯁꯤ ꯑꯣꯁ ꯂꯩꯕꯒꯤꯅꯤꯌꯦ
ꯑ
ꯑꯗꯨꯒꯤ ꯆꯤꯟꯖꯥꯛ ꯃꯌꯥꯝ ꯀꯛꯑꯦ
ꯑꯥ
ꯆꯥꯁꯨ ꯊꯛꯇꯤꯌꯦ ꯑꯗꯒꯤꯗꯤ ꯑꯩ ꯀꯩꯅꯣ ꯌꯥꯝ ꯆꯥꯗꯦ ꯑꯗꯨꯒ ꯃꯥꯏ ꯃꯃꯥꯏꯗꯣ ꯈꯔ ꯅꯥꯜꯂꯦ ꯑꯗꯨꯒ ꯇꯣꯛꯛꯇꯔꯗ ꯁꯨ ꯌꯦꯡꯉꯦ ꯑꯗꯨꯒ ꯒꯨꯂꯤꯗꯨ ꯆꯥꯔꯒ ꯆꯥꯡꯅꯅ ꯂꯥꯛꯑꯦ ꯄꯦꯔꯠꯇꯣ
ꯑꯣ ꯃꯥ ꯗꯣꯛꯇꯔ ꯌꯦꯡꯕꯗꯤ ꯀꯔꯤ ꯗꯣꯛꯇꯔꯗ ꯌꯦꯡꯉꯤꯅꯣ
ꯚꯕꯥꯏꯅꯤ ꯀꯣꯂꯦꯖꯦꯁꯇ ꯌꯦꯡꯅꯤꯡꯉꯦ ꯑꯗꯨꯗꯨ ꯀꯃ ꯑꯗꯨ ꯕꯤ ꯁꯤ ꯑꯦꯁ ꯂꯩ ꯍꯥꯏꯕ ꯄꯤ ꯁꯤ ꯑꯣ ꯑꯦꯁꯇꯣ ꯍꯧꯖꯤꯛ ꯄꯤ ꯑꯦꯝ ꯑꯣ ꯑꯦꯁ ꯑꯃꯨꯛ ꯑꯣꯟꯈ꯭ꯔꯦ
ꯈꯪꯗꯦꯗ ꯑꯗꯨꯒꯤꯗꯤ
ꯅꯣꯏꯒꯤ ꯑꯦꯛꯖꯥꯝꯗ ꯍꯪꯉꯛꯄꯁꯨ ꯌꯥꯏ ꯅꯣꯏꯒꯤ ꯑꯣ ꯕꯤ ꯁꯤ ꯌꯥꯎꯗꯕ꯭ꯔꯣ
ꯎꯝ
ꯑꯝ
ꯑꯣ ꯕꯤ ꯁꯤꯗ ꯐꯪꯕꯗ ꯑꯩ ꯌꯥꯎꯔꯛꯇ꯭ꯔꯤꯌꯦ
ꯅꯣꯏ ꯑꯣꯕꯤꯖꯤꯟ ꯌꯥꯎꯔ ꯅꯣꯏ ꯍꯟꯗꯛ ꯄꯩꯈꯥꯗ ꯁꯣꯏꯗꯅ ꯍꯪꯉꯛꯑꯅꯤ ꯄꯤ ꯁꯤ ꯑꯣ ꯑꯦꯁꯇꯣ ꯄꯤ ꯑꯦꯝ ꯑꯣ ꯑꯦꯁ ꯑꯟ ꯑꯣꯟꯈꯔꯦ ꯍꯥꯟꯅ ꯄꯣꯂꯤꯁꯤꯁꯇꯤꯛ ꯑꯣꯕꯦꯔꯤꯌꯦꯟ ꯁꯤꯟꯗ꯭ꯔꯣꯝ ꯍꯥꯏꯔꯝꯕꯗꯣ ꯍꯧꯖꯤꯛꯅ ꯄꯣꯂꯤ ꯀꯩꯅꯣꯝ ꯍꯥꯏꯇꯗꯥꯏꯅꯦ
ꯄꯤ ꯑꯦꯝ ꯑꯣ ꯑꯦꯁ ꯍꯥꯏꯅ ꯑꯣꯟꯊꯣꯛꯈ꯭ꯔꯦ ꯍꯥꯏꯔꯣ
ꯑꯥ ꯀꯩꯅꯣꯝ ꯄꯤ ꯑꯦꯝ ꯑꯣ ꯑꯦꯁ ꯑꯅ ꯄꯣꯂꯤ ꯀꯩꯅꯣꯅ ꯀꯥꯎꯔꯤꯕ ꯃꯦꯇꯥꯕꯣꯂꯤꯛ ꯍꯥꯏꯕ ꯄꯣꯂꯤ ꯃꯦꯇꯥꯕꯣꯂꯤꯛ ꯑꯦꯟꯗꯣ ꯀꯩꯅꯣꯝ ꯍꯥꯏꯔꯒ ꯎꯝ ꯑꯣꯕꯦꯔꯤꯌꯦꯟ ꯁꯤꯟꯗ꯭ꯔꯣꯝ ꯑꯅ
ꯎꯝ
ꯍꯟꯗꯛ ꯈꯛꯇꯪ ꯑꯣꯟꯊꯣꯛꯀꯇ ꯉꯥꯏꯔꯤ ꯆꯍꯤ ꯇꯔꯥ ꯔꯤꯁꯔꯁ ꯇꯧꯔꯕ ꯃꯇꯨꯡꯗꯅꯦ
ꯑ
ꯍꯥꯏꯅꯦ ꯍꯥꯟꯅ ꯄꯤ ꯁꯤ ꯑꯣ ꯑꯦꯁ ꯍꯥꯏꯔꯝꯕꯗꯣ ꯄꯤ ꯁꯤ ꯑꯣ ꯑꯦꯁꯇꯪ ꯍꯥꯏꯥꯏ ꯌꯥꯗ꯭ꯔꯦ ꯑꯩꯈꯣꯏꯒꯤꯗꯨꯣ ꯑꯦꯟꯗꯣꯃꯦꯦꯟ ꯇ꯭꯭ꯔꯌꯦꯝꯒꯨꯝꯕꯗꯁꯨ ꯈꯔ ꯇꯧꯋꯤꯗꯅ ꯑꯗꯨꯗꯁꯨ ꯑꯇꯥꯕꯣꯜꯗꯤ ꯀꯩ ꯀꯩꯅ ꯄꯨꯊꯣꯛꯄ ꯉꯝꯗꯕꯒꯤꯅꯤ ꯀꯥꯏꯅ ꯌꯥꯝ ꯍꯥꯏꯕꯅꯦꯕꯀꯣ ꯄꯤ ꯁꯤ ꯑꯣ ꯂꯩ ꯃꯈ ꯀꯥꯡꯕꯨꯗꯣ ꯏꯟꯁꯨꯂꯤꯟ ꯄꯨꯊꯣꯛꯄ ꯉꯝꯗꯕꯒꯤꯅꯤꯒꯁꯨ ꯍꯥꯏꯕꯅꯦꯕ
ꯑꯥ
ꯅꯣꯏꯒꯤꯗ ꯆꯦꯞꯇꯔ ꯌꯥꯎ ꯇꯥꯔꯒꯗꯤ ꯁꯣꯏꯗꯅ ꯍꯪꯉꯛꯑꯅꯤ ꯑꯗꯨꯒꯤ ꯃꯤ ꯃꯌꯥꯝꯅ ꯔꯤꯜꯁ ꯇ ꯄꯤ ꯁꯤ ꯑꯣ ꯑꯦꯁ ꯍꯥꯏꯕꯅ ꯐꯩ ꯄꯤ ꯑꯦꯝ ꯑꯣ ꯑꯦꯁ ꯍꯥꯏꯕꯁꯤ ꯇꯜꯂꯦ ꯄ꯭ꯔꯥꯏꯝ ꯃꯤꯅꯤꯁꯇꯔ ꯑꯣꯕꯦꯔꯤꯌꯦꯟ ꯁꯤꯟꯗ꯭ꯔꯣꯝ ꯍꯥꯏꯕ ꯃꯥꯜꯂꯦꯅ ꯃꯤꯅ ꯚꯥꯏꯔ ꯆꯠꯂꯤꯕ
ꯑꯣ ꯑꯩꯗꯤ ꯊꯦꯡꯅꯖ
ꯄ꯭ꯔꯥꯏꯝ ꯃꯤꯅꯤꯁꯇꯔ ꯄ꯭ꯔꯥꯏꯝ ꯃꯤꯅꯤꯁꯇꯔꯅ ꯏꯁꯀꯤꯝ ꯃꯌꯥꯝ ꯂꯩꯗꯅ
ꯑꯥ
ꯑꯗꯨꯒꯤ ꯑꯗꯨꯃꯥꯏꯅ ꯇꯧꯕ ꯃꯥꯜꯂꯦꯅ ꯍꯥꯏꯗꯣ
ꯎꯝ ꯤ ꯁꯤ ꯑꯣ ꯑꯦꯁꯁꯦ ꯃꯤꯁꯦ ꯑꯅꯝꯕꯅꯗꯤ ꯂꯩꯒꯜꯂꯦ ꯃꯤ ꯑꯗ ꯃꯣꯏꯕꯨꯃꯤꯁꯦ ꯑ ꯃꯣꯏꯕꯅꯤ ꯑꯗꯩꯗꯤꯦ ꯆꯥꯡ ꯅꯥꯏꯗꯕ ꯃꯤꯁꯦ ꯍꯦꯛꯇ ꯄꯤ ꯁꯤ ꯑꯣ ꯑꯦꯁ ꯍꯦꯛꯇ ꯂꯩꯔꯝꯃꯦꯕ
ꯑꯗꯨꯅꯦ ꯄꯤ ꯁꯤ ꯑꯣ ꯗꯤꯅ ꯈꯔ ꯐꯩꯌꯦ
ꯎꯝ
ꯕꯤ ꯁꯤ ꯑꯣ ꯑꯦꯁꯅ ꯌꯥꯝ ꯊꯤꯅ ꯁꯥꯊꯤ ꯍꯥꯏꯁ ꯄ ꯁꯤ ꯀꯤ ꯑꯣ ꯗꯤꯗꯤ ꯀ꯭ꯌꯣꯔ ꯇꯧꯕ ꯉꯝꯃꯦ ꯍꯥꯏꯁ
ꯄꯤ ꯁꯤ ꯑꯣ ꯑꯦꯟ ꯁꯦꯀ꯭ꯌꯣꯔ ꯇꯧꯕꯗ ꯋꯥꯕ꯭ꯔꯕ
ꯎꯝ
ꯎꯝ ꯑꯩꯈꯣꯏ ꯏꯃꯥꯟꯅꯕꯤ ꯑꯃꯁꯨ ꯄꯤ ꯁꯤ ꯑꯣ ꯗꯤ ꯂꯩꯌꯦꯅ ꯍꯥꯏꯗꯨꯅꯤ
ꯄꯤ ꯁꯤ ꯑꯣ ꯗꯤꯗꯨꯗꯤ ꯀ꯭ꯌꯣꯔ ꯇꯧꯕ ꯉꯝꯃꯦ ꯍꯥꯏꯕꯔꯥ?
ꯎꯝ꯫
ꯌꯥꯝ ꯁꯥꯔꯤꯕ꯭ꯔꯣ ꯍꯧꯖꯤꯛꯀꯥꯟꯁꯨ ꯅꯣꯡ ꯀꯝꯇ ꯇꯥꯗꯕ꯭ꯔꯣ ꯅꯣꯏꯗꯅꯣ?
ꯅꯣꯡꯒ ꯑꯝꯇ ꯇꯥꯗꯦꯗ꯫
ꯅꯍꯥꯟꯗꯤ ꯀꯩꯅꯣꯝꯃ ꯀꯦꯔꯂꯥꯗꯣ ꯅꯥꯀꯟꯗ ꯁꯥꯏꯀ꯭ꯂꯣꯟ ꯂꯥꯛꯀꯅꯤ ꯍꯥꯏꯈꯤꯗ꯫
ꯑꯥ ꯀꯦꯔꯦꯂꯥꯗꯗꯤ ꯅꯣꯡ ꯆꯨꯏꯌꯦ ꯍꯥꯏꯌꯦ꯫ ꯎ ꯅꯨꯡꯗꯥꯡ ꯅꯨꯡꯗꯤꯟꯗꯅ ꯅꯨꯡꯁꯥ ꯑꯃꯨꯛ ꯁꯥꯔꯒ ꯅꯣꯡ ꯑꯃꯨꯛ ꯃꯌꯥꯝ ꯍꯩꯊꯩꯑꯅ ꯍꯥꯏꯌꯦꯕ ꯑꯗꯣ ꯑꯩꯈꯣꯏ ꯁꯤꯗꯗꯤ ꯅꯣꯡ ꯑꯝꯇ ꯆꯨꯗꯦ꯫
ꯑꯗꯨꯃꯥꯏꯅ ꯑꯩꯅ ꯅꯦꯠꯇ ꯊꯦꯡꯅꯔꯝꯃꯦ ꯑꯗꯨꯒ ꯍꯟꯗꯛ ꯆꯍꯤꯗꯣ ꯁꯨꯄꯔ ꯑꯦꯜꯅꯤꯅꯣ ꯏꯐꯦꯛ ꯂꯥꯛꯄꯒꯤ ꯑꯣꯁꯤꯟꯈꯩꯗꯣ ꯁꯃꯨꯗ꯭ꯔꯈꯩꯗꯣ ꯂꯣꯏꯅ ꯁꯥꯒꯠꯂꯛ ꯀꯥꯟꯗ ꯗꯤꯒ꯭ꯔꯤ ꯑꯅꯤ ꯍꯦꯟꯀꯠꯂꯒ ꯌꯥꯝ ꯊꯤꯅ ꯁꯥꯅꯤ ꯍꯥꯏꯕ꯫ ꯃꯣꯏꯒꯤ ꯑꯦꯅꯤꯅꯣ ꯏꯐꯦꯛ ꯂꯥꯛꯄꯗꯣ ꯆꯍꯤ ꯀꯨꯟ - ꯀꯨꯟ ꯃꯉꯥꯒꯤ ꯃꯇꯨꯡꯗ ꯂꯥꯛꯑꯦ ꯃꯃꯥꯡ ꯆꯍꯤꯗꯗꯤ ꯃꯤ ꯃꯤꯂꯤꯌꯟ ꯀꯌꯥꯅꯣꯃ ꯁꯤ ꯑꯗꯨꯅ ꯍꯟꯗꯛꯇꯤ ꯃꯤꯂꯤꯌꯟ ꯃꯌꯥꯝ ꯑꯃ ꯁꯤꯕ ꯌꯥꯏ ꯀꯥꯏꯅ ꯍꯥꯏ꯫
ꯎꯝ꯫
ꯁꯥꯏꯀ꯭ꯂꯣꯟ ꯂꯥꯛꯏꯁꯤꯁꯨ ꯁꯃꯨꯗ꯭ꯔꯁꯦ ꯁꯥꯒꯠꯂꯀꯥꯟꯗ ꯄ꯭ꯔꯦꯁꯔꯁꯦ ꯂꯣꯏꯅ ꯃꯄꯥ ꯑꯃꯗ ꯄꯁꯤꯜꯂꯀꯥꯟꯗ ꯐꯨꯒꯠꯂꯒ ꯂꯥꯛꯏꯅꯦꯕ ꯁꯥꯏꯀ꯭ꯂꯣꯟ ꯂꯥꯛꯄꯁꯤꯁꯨ꯫ ꯁꯥꯏꯀꯂꯣꯟ ꯁꯤꯖꯨ ꯁꯨ ꯑꯩꯈꯣꯏ ꯃꯅꯤ ꯏꯟꯗꯤꯌꯥꯗ ꯁꯥꯏ꯭ꯣꯟ ꯍꯥꯏꯕꯩ ꯋꯥꯅꯦ ꯖꯄꯥꯟ ꯂꯣꯟ ꯗꯗꯤ ꯇꯣꯔꯅꯥꯗꯣ ꯀꯥꯟꯅ ꯍꯥꯏꯔꯤꯗꯣ꯫ ꯁꯥꯏꯀ꯭ꯂꯣꯟꯁꯤꯁꯨ ꯌꯥꯝꯅ ꯂꯩꯗꯥꯥꯏꯅꯤ ꯃꯃꯤꯡ ꯑꯝꯐꯥ ꯀꯩꯀꯩꯅꯣ ꯕꯥꯅꯤ ꯀꯩ ꯀꯌꯥꯝ ꯂꯩ ꯏꯟꯗꯤꯌꯥꯗꯁꯨ ꯃꯃꯤꯡꯗꯣ ꯑꯣꯔꯤꯁꯥꯗꯅ ꯍꯦꯟꯅ ꯂꯥꯛꯄꯒꯤ ꯃꯣꯏꯒꯤ ꯑꯝꯐꯥꯟ ꯁꯥꯏ ꯂꯣꯟ ꯀꯩ ꯀꯩ ꯌꯥꯝ ꯕꯥꯅꯤ ꯑꯗꯨ ꯑꯗꯥ ꯌꯥꯝ ꯄꯩꯈꯥꯗ ꯌꯥꯝ ꯍꯪꯕꯅꯤ꯫
ꯈꯪꯗꯦ ꯑꯗꯨꯗꯤ꯫
ꯑꯗꯨꯅꯦ - ꯑꯗꯨꯅꯦ꯫
ꯎꯝ ꯅꯣꯏꯗꯨꯗ ꯂꯩꯕꯗꯤ ꯅꯨꯡꯉꯥꯏꯕ꯭ꯔꯣ ꯀꯃꯥꯏꯅ ꯇꯧꯒꯦ?
ꯑꯥ ꯅꯨꯡꯉꯥꯏ ꯃꯤ ꯂꯣꯢꯅ ꯃꯁꯥ- ꯃꯁꯥꯒꯤ ꯂꯥꯏꯔꯤꯛ ꯄꯥꯅꯅꯕ ꯇꯧꯕꯅꯤꯗꯅ
ꯑꯝ꯫
ꯉꯝꯅ - ꯉꯝꯅꯕꯅꯦ ꯇꯧꯅꯔꯤꯁꯦ ꯏꯁꯥ ꯂꯤꯠꯄ ꯉꯝꯅꯕ ꯍꯣꯠꯅꯩꯅꯦ ꯋꯥꯕ ꯊꯤꯗꯕꯤꯗ ꯇꯧꯅꯔꯤ ꯃꯌꯥꯝꯁꯦ꯫
ꯑꯝ꯫
ꯑꯗꯨꯗꯤꯅꯦ ꯑꯩ ꯑꯃꯨꯛ ꯊꯝꯃꯒꯦ꯫ ꯀꯣꯟꯅ ꯃꯣꯏ ꯁꯥꯟꯅꯔꯁꯤ꯫
ꯍꯣꯏ꯫
ꯎꯝ ꯊꯝꯃꯦ- ꯊꯝꯃꯦ꯫